ꯍꯜꯂꯣ
ꯍꯧꯖꯤꯛꯇ ꯀꯩꯅꯣ ꯌꯥꯝ ꯇꯞ ꯉꯥꯡꯉꯤꯗ
ꯀꯩꯅꯣ ꯃꯥꯏꯁꯦ ꯀꯩꯅꯣ ꯌꯥꯎꯗꯕ꯭ꯔꯥ ꯂꯥꯁ ꯋꯤꯒꯔꯗꯤ ꯌꯥꯎꯗ
ꯂꯥꯎꯠ ꯏꯁꯄꯤꯀꯔꯗꯤ ꯌꯥꯎꯗꯕꯅ ꯈꯔ ꯇꯞꯄꯅꯦꯕ ꯕꯣꯏꯁꯦ ꯅꯪ ꯕꯣꯂꯨꯝꯗꯣ ꯐꯨꯜ ꯂꯩꯈꯠꯂꯣ ꯇꯥꯕ ꯅꯨꯡꯉꯥꯏꯅꯕ ꯅꯥꯀꯣꯡ ꯃꯌꯥꯗ ꯊꯥꯡꯖꯤꯜꯂꯛꯑꯣ ꯁꯤꯤꯅ ꯣꯂꯣ ꯈꯔ ꯇꯞꯄꯅꯦꯕ
ꯅꯪ ꯁꯤꯒꯤ ꯀꯣꯜꯒꯤ ꯇꯥꯛꯁ ꯄꯤꯕ ꯅꯉꯣꯟꯗ
ꯑꯩꯉꯣꯟꯗ ꯀꯣꯜꯒꯤ ꯇꯥꯛꯁ ꯄꯤꯕꯗꯣꯏꯅꯦꯕ ꯅꯪꯁꯨ ꯍꯥꯞꯄꯜꯂꯛꯄ ꯌꯥꯕ꯭ꯔꯒꯦꯕ ꯍꯥꯞꯄꯜꯂꯛꯀꯦꯕ
ꯃꯤ ꯅꯅꯥꯄ ꯂ ꯇꯧꯨꯔ ꯆ
ꯑ ꯃꯤꯉꯣꯟꯗ ꯍꯥꯞꯄꯠꯂꯛꯇꯣꯏꯅꯦ ꯃꯣꯏ ꯁꯝꯆꯥꯥꯏ ꯃꯃꯥꯅꯕ ꯃꯣꯏ ꯑꯦꯝ ꯌꯨꯒ ꯃꯦꯅꯦꯖꯔ ꯑꯣꯏ ꯍꯥꯏꯕꯅꯦꯕ
ꯎꯝ
ꯑꯧ ꯇꯧꯔ ꯃꯣꯏ ꯍꯥꯄꯜꯂꯛꯄ ꯑꯗꯨꯅꯦ ꯑꯩꯁꯨ ꯈꯪꯗꯦꯕ ꯏꯁꯥꯝ ꯆꯥꯅ ꯑꯩ ꯏꯁꯥꯝ ꯆꯥꯅ ꯍꯥꯞꯍꯜꯂꯛꯄꯅꯦꯕ ꯑꯩꯇꯥꯛꯁꯦ ꯁꯤꯜꯂꯀꯥꯟꯗ ꯁꯨꯃꯥꯏꯅ ꯋꯥꯔꯤ ꯁꯥꯕꯒꯤ ꯍꯥꯏꯇꯥꯔꯦ ꯀꯣꯜ ꯀꯨꯟꯊ꯭ꯔꯥ ꯇꯧꯗꯣꯏꯅꯦꯕ ꯀꯩꯅꯣꯝꯅ ꯃꯤ ꯑꯃꯅ
ꯎꯝ
ꯀꯣ ꯀꯨꯟꯊ꯭ꯔꯥ ꯇꯧꯁꯤꯗ ꯑꯩ ꯍꯧꯖꯤꯛ ꯃꯥꯄꯟ ꯇꯧꯔꯦꯕ ꯑꯩꯁꯦ ꯀꯨꯟꯊ꯭ꯔꯥ ꯁꯨꯅꯕ ꯇ ꯇꯧꯔꯛꯏꯅꯦꯕ ꯅꯉꯣꯟꯗ ꯍꯥꯞꯄꯂꯒ
ꯔꯥ ꯀꯣꯜ ꯇꯧꯔꯤꯌꯥ ꯃꯠꯇꯔꯣ
ꯑꯦ ꯄꯩꯁꯥꯅꯤ ꯀꯅꯣ
ꯀꯨꯟꯊ꯭ꯔꯥ ꯒꯣꯜ ꯇꯧꯕꯁꯦ ꯃꯣꯏ ꯑꯇꯩꯗꯨꯁꯨ ꯂꯣꯏ ꯍꯥꯞꯇꯣꯏꯔꯣ
ꯃꯤ ꯑꯃꯗ ꯑꯩꯒ ꯑꯩꯒ ꯁꯨꯃꯥꯏꯅ ꯀꯔꯤꯌꯥ ꯍꯥꯞꯇ꯭ꯔꯥ ꯅꯪꯅ ꯑꯩ ꯇꯧꯕ ꯌꯥꯏ ꯂꯤꯗꯔꯁꯨ ꯍꯥꯞꯄꯅꯤ ꯂꯤꯗꯔꯁꯨ ꯇꯧꯕ ꯌꯥꯏ ꯑꯗꯒꯤ ꯁꯥꯛ ꯇꯧꯕꯩ ꯁꯃꯥꯏ ꯁꯃꯥꯏꯅꯜꯂꯔꯜ ꯇꯧꯗꯕ ꯃꯤ ꯑꯃ ꯁꯨꯝ ꯃꯤ ꯁꯪꯗꯗꯤ ꯌꯥꯗꯦꯗꯅ
ꯀꯣ ꯋꯥꯔꯤ ꯁꯥꯟꯅꯕꯁꯤꯦ ꯀꯌꯥꯝ ꯀꯨꯏꯅ ꯁꯥꯟꯅꯕ
ꯀꯣ ꯋꯥꯔꯤ ꯁꯥꯔ ꯃꯊꯟꯗ ꯀꯛꯆꯈꯤꯅꯤ ꯃꯤꯅꯤꯠ ꯇꯔꯥꯃꯨꯛ ꯍꯥꯏꯕꯅꯦ ꯑꯗꯣ ꯁꯥꯡꯅ ꯇꯧꯕꯁꯨ ꯌꯥꯎꯕꯅꯦ ꯃꯤꯅꯤꯠ ꯇꯔꯥꯊ ꯀꯒꯤꯅꯦꯕꯣ ꯍꯥ
ꯑꯗꯨꯏ ꯇꯥꯛꯇꯨꯗꯤ ꯕꯣꯔꯕꯔꯗ ꯅꯥꯕ ꯇꯧꯏ ꯑꯗꯨꯗꯤ ꯌꯥꯝꯗ꯭ꯔ ꯑꯗꯨ ꯑꯣꯏ ꯇꯥꯔꯁꯤꯗꯤ
ꯑꯦ ꯄꯩꯁꯥꯅꯤ ꯀꯩꯅꯣꯧꯕꯣ ꯌꯥꯝ ꯐꯠꯇ꯭ꯔꯣ
ꯑꯗꯨ ꯇꯥꯛꯁꯤ ꯇ ꯀꯣꯜꯒꯤ ꯇꯥꯛꯁꯤ ꯂꯣꯏꯔ ꯀꯌꯥ ꯐꯪꯒꯤꯅꯣ
ꯑꯗꯨꯗꯤ ꯆꯥꯎꯔꯥꯛꯄ ꯑꯩꯁꯨ ꯈꯪꯗꯣꯏ ꯑꯍꯥꯟꯕꯩꯅ ꯇꯧꯔꯤꯁꯦ ꯃꯤ ꯇꯔꯥꯃꯨ ꯇꯔꯥꯃꯨꯛ ꯈꯛꯇꯅꯤ ꯑꯩꯅ ꯑꯩꯅ ꯑꯩꯅ ꯉꯥꯡꯕ ꯄꯣꯁꯤ ꯏꯒꯣ ꯆꯠꯄꯩ ꯇꯥꯏꯞꯇꯧꯁꯤꯈꯩ
ꯇꯗ ꯌꯥꯝꯁ ꯇ
ꯑꯩꯅ ꯉꯥꯡꯕꯨꯕꯣꯏꯁꯤꯦ ꯏꯁꯥꯅ ꯏꯒꯣ ꯆꯠꯄ ꯍꯥꯏ ꯇꯔꯦ
ꯍ ꯆ ꯑꯩ ꯀꯩ ꯃꯥꯗꯤ ꯀꯩ ꯇꯁꯄꯤ ꯍꯥꯏꯦ
ꯃꯥꯏꯁꯨ ꯀꯣꯜ ꯍꯧꯖꯤꯛꯁꯦ ꯀꯣꯜꯒꯤ ꯋꯥꯔꯤ ꯇꯧꯔꯤꯕ ꯀꯣꯜꯒꯤ ꯗꯥꯛ ꯉꯥꯛꯇꯅꯦꯕꯀꯣ ꯑꯗꯨꯒꯤ ꯇꯧꯔꯤꯕ ꯑ ꯕ꯭ꯔꯣ ꯕꯣꯟꯁꯦ ꯖꯔꯃꯅꯤꯁꯨ ꯂꯩꯍꯧꯔꯦꯅ ꯇꯥꯏꯖꯥ ꯅꯪ ꯖꯔꯃꯅꯤ ꯌꯦꯡꯕ ꯑꯩ ꯍꯥꯥ
ꯌꯦꯡꯗꯦ
ꯉꯔꯥꯡꯗꯤ ꯅꯪ ꯑꯩ ꯉꯔꯥꯡꯗꯤ ꯀꯩꯗꯧ ꯌꯦꯡꯗꯣꯏꯕ ꯅꯣꯔꯕꯤꯒ ꯀꯩꯅꯣꯒ ꯇꯥꯗꯣ ꯗꯦꯠ ꯑꯥꯔꯖꯦꯟꯇꯤꯅꯥꯒꯤ ꯗꯦꯠ ꯊ꯭ꯔꯤꯒ ꯂꯩꯗ
ꯊ꯭ꯔꯤꯖꯅ ꯄꯣꯣꯔꯇꯨꯒꯜꯅꯤ ꯌꯨꯛꯇ
ꯑꯣ ꯇꯨ ꯗꯔꯗꯗꯌꯥ
ꯐꯣꯔꯠꯅꯤ
ꯑꯣ ꯊ꯭ꯔꯤꯒ ꯐꯣꯔꯒ ꯁꯨꯃꯥꯏꯅ ꯂ ꯑꯃ ꯊꯪꯒꯠ ꯊꯥꯡꯅ ꯑꯃ ꯂꯩꯈꯤꯕꯅꯦꯁꯤꯦ ꯇꯦꯔꯥ ꯄꯣꯠꯇꯨꯒ ꯗꯦꯠ ꯊ꯭ꯔꯤꯒꯤ ꯄꯣꯇꯀꯣ ꯄꯨꯡ ꯃꯔꯤ ꯃꯈꯥꯏ ꯁꯨꯃꯥꯏꯅ ꯑꯌꯨꯛꯛꯇ ꯑꯃ ꯐꯩꯗꯅ ꯅꯨꯡꯗꯥꯡ ꯇꯥꯗꯣꯏꯁꯤꯔꯛ
ꯎꯝ
ꯅꯨꯡꯇ ꯌꯥꯝ ꯋꯥꯏꯑꯦꯕ
ꯈꯔ ꯉꯟꯅ ꯇꯨꯝꯃꯒ ꯑꯗꯨꯝ ꯐꯥꯎꯖꯦ
ꯑ ꯈꯪꯉ ꯇꯨꯝ ꯈꯪꯉ ꯍꯧꯒꯠ ꯅꯨꯡꯗꯥꯡ ꯇꯨꯝꯗꯕꯁꯨ ꯌꯥꯝ ꯋꯥꯏꯦꯕ ꯑꯁ ꯑꯗꯨ ꯅꯍꯥꯟ ꯕ꯭ꯔꯖꯤꯒꯤ ꯖꯄꯥꯟꯕꯨꯗꯤ ꯐꯥꯔꯛꯏꯅ ꯄꯃ ꯍꯥꯞ ꯃꯇꯨꯡꯗꯅ ꯕꯣꯜꯁꯨ ꯃꯊꯛ ꯉꯥꯇꯔꯦ ꯁꯥꯟꯅꯔꯛꯏ
ꯖꯄꯥꯟꯗ ꯍꯥꯞ ꯃꯅꯨꯡꯗꯗ ꯐꯖꯕ ꯌꯧꯗ꯭꯭ꯔꯔꯤ
ꯕꯣꯗꯣ ꯂꯤꯗ ꯃꯣꯏꯁꯨ ꯀꯩ ꯍꯥꯏꯇꯥꯔꯦ ꯀꯣꯆꯅ ꯀꯩꯅꯣ ꯇꯧꯔꯛꯀꯅꯦꯕ ꯁꯦꯝꯠꯇꯣꯔꯛꯏꯅꯦꯕ ꯕꯣꯜꯗꯣ ꯃꯊꯛ ꯉꯥ ꯁꯥꯟꯅꯩꯗꯣꯏꯗ꯭ꯔꯣ
ꯀꯩꯅꯣꯅꯦ ꯍꯦꯟꯅ ꯕ꯭ꯔꯇꯟꯅ ꯍꯦꯟꯅ ꯐꯖꯔꯦ ꯍꯥꯔ ꯃꯇꯨꯡꯗꯤ
ꯎꯜ ꯂꯣꯛ ꯀ ꯍꯇꯥꯔꯦ ꯐꯖꯗꯦ ꯖꯄꯥꯟꯒꯤꯗꯃꯨꯛꯇ ꯑꯩꯁꯦ ꯒꯣꯜ ꯑꯃ ꯆꯟꯈꯤꯗꯨꯗ ꯗꯤꯐꯦꯟꯁ ꯉꯥꯛꯇꯅꯦꯕ ꯇꯧꯔꯤꯁꯦ ꯑꯗꯨꯒ ꯑꯃꯨꯛ ꯀꯥꯎꯟꯇꯔ ꯂꯥꯛꯑꯀꯥꯟꯗ ꯁ꯭ꯣꯏꯁꯣꯏ ꯂꯧꯍꯟꯕꯅꯦꯕ ꯐꯣꯔꯁꯇꯤ ꯀꯜꯂꯤꯅ ꯃꯤꯗꯣ ꯂꯣꯏ ꯆꯦꯟꯕꯅꯤꯅ ꯄꯣꯛꯄ ꯊꯥꯖꯤꯟꯕ ꯀꯤꯞꯄꯔꯒ ꯆ ꯍꯟ ꯇꯣꯔꯛꯏ ꯀꯅꯣ
ꯅꯪ ꯀꯩꯅꯣꯒꯤ ꯅꯪ ꯇꯥꯛ ꯀꯨꯟꯊ꯭ꯔꯥꯁꯤꯗ ꯅꯪ ꯀꯅꯥ ꯑꯇꯩ ꯀꯅꯥꯅ ꯇꯧꯈꯤꯗꯣꯏꯕ
ꯑꯇꯩ ꯃꯤ ꯑꯃꯗ ꯑꯗꯨꯝ ꯀꯩꯅꯣ ꯇꯧꯕꯁꯨ ꯃꯤ ꯑꯗ ꯅꯣꯏ ꯍꯥꯞꯄ ꯀꯨꯏꯗꯕꯩꯔ ꯈꯪꯗꯦꯕ ꯂꯤꯗꯔꯗꯨ ꯉꯔ ꯑꯩꯅ ꯑꯅꯤꯔꯛ ꯁꯨꯝ ꯇꯧꯒꯦ ꯇꯧꯔꯀꯥꯟꯗꯤ ꯌꯥꯗꯦꯕ ꯈꯔ ꯀꯨꯏ ꯀꯩꯅꯣ ꯇꯧꯔꯒꯗꯤ ꯌꯥꯒꯗꯕ ꯑꯗꯣ ꯁꯥꯝ ꯆꯆꯥ ꯑꯩ ꯇꯥꯛꯁ ꯃꯥꯄꯟ ꯁꯨꯔꯦ ꯑꯗꯩ ꯁꯥꯥꯝꯆꯥ ꯀꯩꯀꯥ ꯈꯔ ꯈ ꯇꯧꯔꯒ ꯆ ꯀꯨ ꯀꯨꯟꯊ꯭ꯔꯥꯈꯛꯄ ꯀꯩꯅꯣ ꯀꯏꯍꯧꯔꯒ ꯉꯁꯤꯗ ꯑꯗꯨꯝ ꯃꯤꯅꯤꯠ ꯇꯔꯥ ꯇꯔꯥ ꯁꯥꯡꯕꯩꯕꯨ ꯉꯁꯤꯗ ꯑꯗꯨꯝ ꯃꯌꯥꯝ ꯇꯉꯣꯟ
ꯃꯤ ꯑꯃꯇ ꯍꯖꯅ ꯇꯧꯔꯁꯨ ꯍꯥꯏꯏꯔꯕ
ꯑꯗꯨꯝ ꯌꯥꯕꯁꯨ ꯌꯥꯎ ꯌꯥꯔꯛꯇꯕꯁꯨ ꯌꯥꯎ ꯃꯣꯏꯅ ꯌꯥꯗ꯭ꯔꯗꯤ ꯋꯥꯔꯅꯤꯡ ꯄꯤꯔꯛꯄꯅꯦꯕ ꯑꯗꯨꯅ ꯃꯤ ꯑꯇꯣꯞꯄ ꯇꯧꯒꯗꯕ
ꯑ ꯑꯃꯗ ꯑꯗꯨꯝ ꯄ ꯇꯕꯨꯗꯤ ꯌꯥꯗꯦꯕ
ꯑꯗꯨ ꯌꯥꯏ ꯀꯩꯅꯣ ꯃꯤ ꯃꯤ ꯃꯉꯥꯗꯤ ꯁꯨꯍꯜꯂꯣ ꯍꯥꯏꯕ꯭ꯔꯥ ꯀꯩꯅꯣꯝꯁꯨ ꯍꯥꯏꯕꯅꯦ ꯑꯗꯣ ꯀꯩꯅꯣ ꯇꯧꯋꯤ ꯀꯩꯅꯣ ꯂꯤꯗꯔꯁꯨ ꯂꯩꯔꯦ ꯑꯩꯁꯨ ꯂꯩꯔꯦ ꯁꯥꯥ ꯃꯆꯥꯁꯨ ꯂꯩꯔꯦ ꯑꯗꯣ ꯃꯤ ꯃꯉꯥ ꯑꯩꯈꯣꯏꯅ ꯏꯔꯩꯗ ꯂꯩꯅ ꯁꯃꯥꯟꯗꯁꯨ ꯍꯥꯏꯐꯦꯠ ꯍꯥꯏꯒꯦ ꯑꯗꯨꯒ
ꯐꯣꯟ ꯇꯧꯕꯁꯦ
ꯈꯔꯦ
ꯐꯣꯟ ꯇꯧꯅꯕꯁꯦ ꯋꯥꯔꯤ ꯑꯃꯁꯥꯟꯅꯗꯕꯤ ꯑꯗꯨꯝ ꯄꯥꯏꯍꯜꯂꯒ ꯊ
ꯑꯗꯨꯗꯤ ꯌꯥꯔꯣꯏꯌꯦ ꯃꯣꯏꯒꯤ ꯁꯤꯒꯤ ꯚꯣꯏꯁꯁꯦ ꯃꯣꯏꯅ ꯀꯩꯅꯣ ꯔꯦꯀꯣꯔꯠ ꯂꯧꯗꯣꯏꯅꯦꯕ
ꯎꯝ
ꯑꯗꯨꯒ ꯀꯩꯅ ꯇꯧꯗꯣꯏꯅꯤꯅꯦ
ꯍ ꯀꯣꯂꯣ ꯅꯌꯥ
ꯎꯝ ꯁꯤ ꯑꯩꯈꯣꯏ ꯚꯣꯏꯁ ꯔꯦꯀꯣꯔꯠ ꯂꯧꯔꯒ ꯑꯃꯨꯛ ꯃꯤꯉꯣꯟꯗ ꯇꯥꯛꯁ ꯑꯣꯏꯅ ꯄꯤꯗꯣꯏꯅꯦꯕ ꯁꯤꯀꯤꯕ ꯚꯣꯏꯁ ꯑꯃꯨꯛ ꯃꯅꯤꯄꯨꯔꯗ ꯍꯟꯇꯣꯛꯍꯟꯕ ꯈꯣꯠꯇꯣꯛꯍꯟꯕ ꯇꯧꯗꯣꯏꯅꯦꯕ
ꯊꯕꯩ ꯁꯅꯁꯦ ꯍꯁ ꯕꯦꯔꯥ ꯀꯩꯅꯣꯒꯤ ꯁꯅꯥꯝꯆꯥꯥꯏ ꯉꯍꯋꯥꯏꯒꯤ ꯀꯩꯅꯣꯕꯨꯗꯤ ꯇꯧꯔꯝꯕꯅꯦ ꯑꯁꯥ ꯃꯆꯥꯁꯤꯅꯦ ꯑꯩꯈꯣꯏꯁꯤꯗ ꯏꯃꯥꯟꯅꯕꯈꯩ ꯍꯍꯥꯟꯅ ꯅ ꯄꯩꯁꯥ ꯇꯥꯝꯕꯅꯤꯅ ꯀꯝꯄꯦꯅꯤ ꯃꯌꯥꯝꯗꯤ ꯌꯥꯎꯔꯝꯕꯅꯦ ꯃꯣꯏ ꯀꯝꯄꯦꯅꯤ ꯄꯩꯁꯥ ꯇꯥꯝꯕꯅ ꯐꯣꯟꯗꯒꯤ
ꯎꯝ
ꯑꯗꯨꯝ ꯃꯣꯏ ꯀꯥꯟꯅꯕ꯭ꯔꯥ ꯀꯥꯟꯗꯕ ꯈꯪꯗ꯭ꯔꯦ
ꯅꯣꯏ ꯗꯥ ꯗꯤꯅꯆꯟꯗ꯭ꯔꯗꯨꯣ ꯀꯌꯥ ꯐꯪꯒꯦꯕ꯭ꯔꯣ ꯍꯟꯗ
ꯀꯅꯥ
ꯀꯩꯅꯣꯗꯣ ꯙꯅꯆꯟꯗ꯭ꯔ ꯍꯥꯏꯕ ꯀꯩꯅꯣ ꯍꯟꯗꯛꯁꯦ ꯕ꯭ꯔꯣꯃꯤ ꯅꯪ ꯃꯥꯔꯛ ꯐꯪꯅꯕ ꯎꯕ꯭ꯔꯥ ꯐꯪꯅꯗꯕ ꯎꯕ꯭ꯔꯥ
ꯑꯩ ꯑꯩ ꯍꯈꯣꯏ ꯁꯥꯏ ꯂꯩꯇꯕꯅꯤꯅ ꯑꯃꯨꯛ ꯈꯪꯗꯦꯅꯦ ꯄꯁꯥꯏ ꯀꯩꯅꯣ ꯃꯤ ꯂꯩꯔꯒꯗꯤ ꯈꯪꯒꯗꯕ
ꯔꯦꯡ ꯃꯤꯇ꯭ꯔꯗꯗꯤ ꯔꯦꯡꯗꯣ ꯋꯥꯟ ꯖꯦꯔꯣ ꯊ꯭ꯔꯤ ꯂꯩꯍꯧꯕꯅꯦ ꯃꯅꯤꯄꯨꯔꯒꯤ
ꯃꯅꯤꯄꯨꯔꯗ
ꯑꯥ
ꯃꯅꯤꯄꯨꯔꯒꯤ ꯃꯅꯤꯄꯨꯔꯖ ꯃꯅꯤꯄꯨꯔ ꯃꯅꯤꯄꯨꯔ ꯑꯗꯨꯃꯥꯏꯅ ꯊꯝꯕ꯭ꯔꯣ
ꯖꯤꯗꯤꯒꯤꯗꯤ ꯊꯝꯃꯦ ꯃꯤꯗꯣ ꯌꯥꯝꯗꯦꯕ ꯆꯅꯤ ꯅꯤꯄꯥꯟ ꯆꯃꯥꯄꯜ ꯁ꯭ꯋꯥꯏꯃꯨꯛ ꯈꯛꯇꯅꯦꯕ ꯃꯤ ꯆꯦꯛ ꯇꯧꯔꯛꯏꯗꯣ
ꯎꯝ
ꯑꯣꯗꯔ ꯔꯦꯡꯇꯣ ꯀꯩꯅꯣ ꯋꯥꯟ ꯖꯦꯔꯣ ꯊ꯭ꯔꯤ ꯂꯩꯍꯧꯋꯦ
ꯃꯅꯤꯄꯨꯔꯒꯤ ꯀꯌꯥꯌꯥꯔꯕꯒꯦ ꯁꯤꯕꯣ
ꯍꯥꯥ
ꯃꯩꯅ ꯔꯨꯕꯒ ꯆ ꯀꯌꯥꯅꯣ
ꯃꯅꯤꯄꯨꯔ ꯚꯦꯀꯦꯟꯁꯤ ꯆꯥꯝꯃ꯭ꯔꯤꯒ ꯑꯃꯃꯨꯛꯈꯛꯅꯦꯕ ꯑ ꯅꯨꯄꯤꯒ ꯌꯥꯎꯔꯒ
ꯑꯗꯨꯗ ꯅꯨꯄꯥꯒꯤ ꯈꯥꯏꯗꯣꯛꯈ꯭ꯔꯒ ꯅꯨꯄꯤ ꯈꯥꯏꯗꯣꯛꯈ꯭ꯔꯒ ꯆꯍꯨꯝꯒ ꯁꯚꯦꯟꯇꯤ ꯑꯩꯠ ꯂꯥꯛ ꯁꯥꯏ ꯑꯣꯏ ꯁ ꯏꯟꯗꯤꯌꯥꯁꯤꯗ ꯆꯤꯡꯒꯤ ꯗꯥꯏꯔꯦꯛ ꯋꯥꯟ ꯇ꯭ꯋꯦꯟꯇꯤ ꯐꯥꯏꯚ ꯁꯨꯃꯥꯏꯅ ꯈꯥꯏꯗꯣꯛꯈꯤꯗꯣꯏꯅꯦꯕ ꯇꯣꯇꯦꯜ ꯗꯤꯁꯇꯔꯤꯛ ꯀꯤ ꯍꯥꯏ ꯇꯔꯦ
ꯇꯝꯒꯤꯗꯤ ꯑꯃꯨꯛ ꯔꯤꯖꯥꯠ ꯂꯩꯇꯦꯕ
ꯇꯝꯒꯤ ꯀꯩꯅꯣꯒꯤ ꯖꯦꯅꯦ ꯑꯦꯔꯤꯌꯥꯒꯤ ꯀꯩꯅꯣ꯫꯫ ꯖꯅꯋꯥꯔꯤꯒꯤ ꯇ꯭ꯋꯦꯟꯇꯤ ꯐꯥꯏ ꯇ꯭ꯋꯦꯟꯇꯤ ꯁꯤꯛꯁ ꯚꯦꯀꯦꯟꯁꯤ ꯑꯗꯨꯗꯒꯤ ꯅꯦꯁꯦꯜ ꯑꯦꯐꯦꯛꯇꯦꯠ ꯑꯦꯔꯤꯌꯥ ꯑꯣꯜ ꯃꯅꯤꯄꯨꯔꯒꯤꯗꯣ ꯑꯗꯨꯗꯨꯅ ꯆꯅꯤꯒ ꯀꯌꯥꯃꯨꯛ ꯁꯨ
ꯑꯣ ꯕꯤ ꯁꯤ ꯅꯪ ꯑꯣ ꯕꯤ ꯁꯤ ꯅꯠꯇ꯭ꯔꯣ
ꯑꯩꯈꯣꯏ ꯑꯣ ꯕꯤ ꯁꯤꯅꯦ ꯌꯨꯍꯔꯁꯨ ꯌꯨꯍꯅ ꯍꯟꯗꯠꯇꯦ
ꯑꯣ ꯕꯤ ꯁꯤ ꯅꯪ ꯁꯥꯔꯇꯤꯐꯤꯀꯦꯠ ꯇꯥꯟꯊꯣꯛꯄ ꯅꯠꯇ꯭ꯔꯕ
ꯇꯥꯟꯊꯣꯛꯑꯦꯕ ꯕ꯭ꯔꯣ ꯀꯩꯅꯣꯅꯦꯕ ꯑꯣ ꯕꯤ ꯁꯤ ꯑꯣ ꯕꯤ ꯁꯤꯅ ꯍꯦ ꯃꯥꯛꯔ ꯋꯥꯡꯗꯣꯏꯅꯦꯕ ꯀꯩꯅꯣ ꯌꯨ ꯑꯥꯔꯗꯒꯤ ꯌꯨꯍꯥꯔꯅ ꯅꯤꯝꯒꯅꯦꯕ ꯍꯥꯏꯗꯤ ꯃꯅꯤꯄꯨꯔ ꯑꯩꯈꯣꯏ ꯁꯤꯗꯗꯤ ꯑꯣ ꯕꯤꯁꯤꯡ ꯉꯥꯛꯇꯅꯤꯗ ꯂꯩꯅꯩꯁꯦ
ꯎꯝ
ꯑꯗꯨꯅ ꯀꯩ ꯍꯥꯏꯇꯥꯔꯦ ꯑꯣ ꯕꯤ ꯁꯤ ꯆꯍꯤ ꯑꯦꯁ ꯂꯤꯃꯤꯠ ꯍꯦꯟꯕꯗꯨꯗꯤ ꯑꯣ ꯕꯤ ꯁꯤꯒꯤ ꯀꯣꯇꯥꯗꯨꯗꯤ ꯍꯦꯜꯂ ꯂꯧꯕ ꯌꯥꯔꯔꯣꯏꯕ ꯌꯨ ꯑꯥꯔꯅ ꯍꯦꯃꯔ ꯅꯦꯝꯕꯅꯦꯕ ꯍꯟꯗꯛꯁꯨ ꯑꯣ ꯕꯤ ꯁꯤ ꯁꯤꯅ ꯃꯥ ꯋꯥꯡꯗꯅꯦꯕ ꯑꯩꯈꯣꯏꯗꯤ ꯍꯟꯗꯛ ꯑꯩ ꯍꯟꯗꯛ ꯐꯥꯎꯇꯤ ꯌꯨꯍꯔ ꯑꯣꯏꯔꯤꯕ
ꯑꯥ ꯇꯧꯔꯒ ꯑꯁ ꯀꯔꯤ ꯍꯥꯥ
ꯔꯤꯖꯜꯗꯤꯋꯥꯂꯕ
ꯁꯤꯖꯟꯗꯤ ꯋꯥꯠꯂꯤꯗꯤ
ꯔꯤꯖꯜ ꯋꯥꯦ ꯍꯥꯏꯕ
ꯔꯤꯖꯟꯁꯦ ꯀꯔꯝ ꯀꯥꯟꯗꯒ ꯇꯥꯈꯤꯕ꯭ꯔꯣ
ꯇꯥ ꯑꯍꯨꯝꯃꯨꯛꯇꯤ ꯂꯩꯗꯧ ꯃꯥꯜꯂ ꯑꯅꯤꯔ ꯑꯍꯨꯝꯂꯛ
ꯑꯩꯁꯨ ꯄ꯭ꯔꯦꯛꯇꯤꯁ ꯇꯧꯕꯗꯤ ꯍꯧ ꯋꯦꯠꯀ ꯄ꯭ꯔꯦꯛꯇꯤꯁ ꯇꯧꯕꯗꯤ ꯍꯧꯔꯕꯅꯤ ꯂꯝꯖꯦꯟꯒꯤ
ꯑ ꯕꯤꯖꯦꯟꯗ꯭ꯔ
ꯀꯦꯂꯤ ꯎꯝ ꯁꯤ ꯌꯥꯝ ꯑꯦꯛꯁꯂꯦꯟ ꯑꯣꯏꯅ ꯑꯣꯏꯅ ꯁꯤꯕꯕꯁꯤ ꯉꯝꯗꯕ
ꯀꯦꯖꯤꯛ ꯉꯝꯗ꯭ꯔꯤꯕꯖꯤ ꯐꯥꯎꯒꯤ
ꯉꯝꯗ꯭ꯔꯤꯅ ꯗꯥꯏꯠ ꯈꯤꯇ ꯆꯥꯈꯤ ꯑꯗꯨꯒ ꯋꯦꯠ ꯀ ꯀꯧꯗꯤ ꯍꯧꯔꯦ ꯑꯩꯗꯤꯦ ꯁꯨꯡ ꯃꯛꯛꯇꯕ ꯉꯝꯣꯏ ꯃ ꯑꯩ ꯀꯩꯅꯣꯔ ꯈꯗ ꯂꯩꯔꯅꯤꯅ ꯀꯣꯁ ꯃꯈꯥ ꯇꯧꯔꯒ
ꯁꯤꯇꯔ ꯍꯥꯏꯗꯤ
ꯑ ꯀꯥꯏꯩꯅꯣꯗ ꯄꯦꯛꯇꯁꯤꯟ ꯂꯩꯒꯦꯅ ꯈꯜꯂꯦꯕ ꯍꯧꯖꯤꯛ ꯑꯩ ꯀꯩꯅꯣ ꯇꯧꯔ ꯇꯥꯄꯕꯨꯗꯤ ꯆꯥꯗ꯭ꯔꯤꯕꯣ ꯀꯩꯝꯇ
ꯎꯝ
ꯗꯥꯏꯠꯁꯦ ꯈꯔ ꯆꯥꯔꯒ ꯈꯣꯠꯂꯒ ꯑꯦꯛꯁꯂꯦꯟ ꯑꯣꯏꯅ ꯆꯦꯟꯕ ꯉꯝꯃꯣꯏꯗꯕ ꯐꯤꯕꯝ ꯂꯩꯇꯥꯥꯔꯗꯤ ꯀꯩꯅꯣꯗ ꯑꯩ ꯁꯦꯟꯇꯔꯗ ꯇꯔꯤ ꯁꯦꯟ ꯀꯩꯅꯣ ꯇꯧꯒꯦ ꯈꯜꯂꯦ ꯋ ꯆ ꯀꯛꯄꯔꯤꯇꯥꯗꯅ
ꯇꯔꯥ ꯂꯩꯕ ꯑꯗꯨꯅ
ꯑ ꯍꯩꯔꯣꯛꯀꯤꯁꯨ ꯂꯩꯗꯨꯗꯤ
ꯃꯣꯏ
ꯃꯤ ꯃꯌꯥꯝ ꯃꯌꯥꯝ ꯂꯩꯌꯦ ꯑꯗꯨꯏꯗꯨꯕꯣ ꯅꯝꯕꯣꯅ ꯁꯣꯝꯗꯨꯁꯨ ꯑꯃ ꯂꯩꯕꯅꯦ
ꯐꯥꯏ ꯁꯤꯐꯥꯏꯒꯤ ꯍꯥꯏꯇꯥꯔꯦ
ꯍꯩꯔꯣꯛ ꯈꯛꯇꯧꯔꯤꯗꯨꯗꯤ ꯅꯪ ꯎꯗꯣ ꯑꯃꯤ ꯔꯅꯤꯡ ꯄꯦꯛꯇꯁ ꯁꯟꯇ ꯍꯔꯣꯅꯥ ꯃꯗꯨ ꯍꯥꯏꯗꯤ ꯁꯨꯝ ꯏꯁꯥ ꯏꯊꯟꯇ ꯁꯦꯝꯕꯁꯤ ꯚꯥꯏ ꯀꯣꯁ ꯑꯃꯒꯤ ꯃꯈꯥꯗ ꯁꯦꯝꯕꯁꯤ ꯈꯦꯠꯅꯩꯕ ꯌꯥ
ꯑꯅꯤ ꯃꯌꯥꯝꯒꯤ ꯉꯝꯅꯕ ꯆꯦꯜꯂꯛꯄꯗꯣ
ꯉꯝꯅꯕ ꯆꯦꯜꯂꯛꯄꯩ ꯅꯠꯇꯅ ꯑꯩ ꯑꯁꯣꯏꯕꯗꯨꯁꯨ ꯂꯣꯏ ꯍꯥꯏꯗꯣꯏꯅꯦꯕ ꯅꯪ ꯁꯤꯗ ꯁꯣꯏꯔꯦ ꯁꯤꯗ ꯁꯣꯏꯔꯦ ꯅꯪ ꯁꯃꯥꯏꯅ ꯆꯦꯟꯕ ꯐꯥꯎꯇꯤ ꯁꯤꯒꯤ ꯏꯁꯄꯤꯠꯁꯤꯗ ꯆꯦꯜꯂꯨ ꯈꯣꯠꯂꯨ ꯑꯗꯨꯏ ꯃꯣꯏ ꯂꯝꯖꯦꯜ ꯆ ꯃꯇꯨꯡꯗ ꯇꯧꯕ ꯈꯣꯠꯀꯗꯕ ꯏꯁꯇ꯭ꯔꯦꯁ ꯀꯩꯀꯥ ꯍꯥꯏꯇꯥꯔꯦꯅꯦ ꯑꯩꯈꯣꯏꯗꯤ ꯑꯗꯨꯝ ꯄꯆꯦꯟ ꯆꯦꯜꯂꯤꯅ ꯈꯪꯗꯦ
ꯇꯨꯝꯕ ꯆꯥꯕꯗꯨꯗ ꯂꯣꯏꯔ ꯂꯩꯗꯣꯏꯔꯥ
ꯂꯩꯇꯁꯨ ꯌꯥꯏ ꯑꯗ ꯍꯔꯣꯛ ꯇꯥꯅꯗꯤ ꯀꯃꯥꯏꯅ ꯆꯠꯂꯨꯅꯤ ꯑꯩꯅ ꯈꯝꯕꯅ ꯑꯗꯨꯗ ꯊꯥꯗꯗꯧꯕ ꯄꯩꯁꯥꯗꯣ ꯀꯩꯅꯣꯗ ꯗꯥꯏꯇꯣꯏ ꯇꯧꯒꯦ ꯇꯧꯕ
ꯗꯥꯏꯗ ꯑꯣꯏꯅꯣ ꯆꯥꯔꯣ ꯀꯩꯅꯣ ꯈꯔ ꯌꯥꯏꯁꯦ ꯄꯉꯥꯁ ꯑꯖꯤꯅꯩ ꯈꯠꯇꯔ ꯅ ꯃꯅ
ꯀꯦꯂꯣꯔꯤ ꯌꯥꯝꯗꯕ ꯈꯣꯠꯇꯕ ꯄ꯭ꯔꯣꯇꯤꯟꯒ ꯁꯤꯂꯥꯖꯤꯠꯠꯇꯣ ꯈꯪꯕ꯭ꯔꯥ ꯇꯥꯏꯒꯔ ꯁꯣꯞꯅ ꯑꯦꯚꯔꯇꯥꯏꯁ ꯌꯥꯝ ꯇꯧꯕꯗꯣ ꯑꯗꯨꯗꯣ ꯆꯥꯔꯒ ꯆꯦꯟꯒꯦ ꯇꯧꯕ ꯁꯤꯂꯥ ꯆꯤꯠ ꯈꯔ ꯊꯛ ꯑꯗꯨꯗꯨꯁꯨ ꯑꯋꯥꯗꯦꯅ ꯍꯥꯏ ꯏꯃꯥꯟꯅꯕ ꯁꯣꯏ ꯊꯛꯄ ꯌꯥꯎꯋꯦꯕꯀꯣ
ꯀ꯭ꯔꯤꯇꯤꯟꯒꯒꯥꯅꯦ ꯌꯥꯝ ꯂꯩꯖꯅꯦ
ꯑꯁꯀ꯭ꯔꯦꯠ ꯇꯤꯟꯗꯣꯏꯅꯥꯇꯧ ꯇꯧꯗꯣꯏꯗ ꯑꯩꯁꯨ ꯆꯥꯔꯝꯃꯤ ꯍꯥ
ꯊꯃꯕꯕ
ꯊꯥꯝꯃꯦ ꯆꯦꯛꯁꯟꯒꯤ ꯀ꯭ꯔꯤꯇꯤꯟ ꯊꯥꯝꯃꯦꯨ ꯏꯅꯔꯖꯤ ꯗ꯭ꯔꯤꯡꯛꯅꯤ ꯀꯥ
ꯅꯣꯏꯗꯤ ꯆꯦꯜꯠꯂꯝꯗꯥꯏ ꯑꯦꯅꯔꯖꯤ ꯗ꯭ꯔꯤꯡ ꯑꯃꯈꯛ ꯊꯛꯇ꯭ꯔꯗꯤ
ꯑꯗꯨ ꯁꯤꯂꯥꯖꯤꯠ ꯑꯣꯏꯅ ꯇꯧꯔꯅꯦ ꯁꯤꯂꯥꯖꯤꯠꯇꯣ ꯇꯥꯡꯉꯦꯕ ꯇ꯭ꯋꯦꯟꯇꯤ ꯒ꯭ꯔꯥꯝꯗ ꯂꯤꯁꯤꯡ ꯑꯃꯒ ꯆꯅꯤꯒ ꯀꯂ ꯁꯤꯂꯥꯁꯤ ꯇ꯭ꯋꯦꯟꯇꯤ ꯒ꯭ꯔꯥꯝꯗꯅꯤꯀꯣ ꯍꯥꯏꯁꯦ
ꯎꯝ ꯗꯥ ꯗꯤꯌꯥꯖꯥ ꯅꯉꯔꯥ ꯣꯃꯩ ꯣꯟ ꯁꯥꯟꯅꯕ ꯂꯩ ꯔꯥꯥ
ꯀ ꯑꯦ ꯈꯟꯗꯅ
ꯑꯥ ꯃꯣꯏ ꯃꯥꯂꯣꯝꯒꯤꯗ ꯇꯥꯏꯅꯦ
ꯀ ꯐꯣꯟꯣꯟ ꯁꯅ ꯂꯑꯗꯤ
ꯃꯩꯁꯨꯗꯤꯗꯖꯅꯤ
ꯑꯣ
ꯑꯦ ꯄꯣꯠ ꯀꯗꯣ ꯇꯥꯏ ꯄꯣꯠ ꯑꯦ ꯄꯣꯠꯅꯥꯀꯟꯗ ꯂꯩ
ꯍꯣꯏ ꯈꯪ ꯈꯥꯡ ꯑꯩꯈꯣꯏ ꯂꯝꯖꯦꯜ ꯁꯦꯝꯦꯕ ꯀꯩꯅꯣꯗꯣ ꯃꯣꯏꯗꯤ ꯃꯅꯤꯄꯨꯔ ꯃꯅꯨꯡꯗ ꯇꯥꯗꯣꯏꯅꯦꯗꯅ
ꯑꯣ ꯅꯨꯡꯉꯥꯏꯔꯦꯅꯦ ꯑꯗꯨꯗꯤ
ꯅ ꯗꯥꯕꯤ ꯆꯁꯥꯡꯗꯨꯣ ꯄꯤꯊꯤꯔꯕ